ꯎꯝ ꯇꯥꯕ꯭ꯔꯣ
ꯇꯨꯝꯗ꯭ꯔꯤꯕꯣ ꯅꯣꯢꯗꯤ
ꯑꯁ ꯕꯣꯜ ꯌꯦꯡꯒꯦ ꯇꯧꯕꯅꯦ
ꯎꯝ
ꯀꯔꯤꯕ
ꯃꯥꯏꯀꯣ ꯍꯟꯅꯤ
ꯅꯨꯡꯉꯥꯏꯇꯦꯗ ꯑꯗꯨꯝ ꯌꯦꯡꯉꯅꯦ
ꯕꯣꯟ ꯃꯤꯅ ꯌꯦꯡꯉꯛꯗ꯭ꯔꯥꯗꯤ ꯌꯤꯞ
ꯇꯤꯕꯤꯒ ꯌꯦꯡꯕ ꯆꯠꯁꯤꯔꯅ
ꯅꯨꯗꯤ ꯅꯨꯉꯥꯢꯕꯅꯤꯀꯣ ꯍꯌꯦ
ꯅꯪꯒꯦꯠ ꯍꯥꯛ ꯍꯥꯡꯕꯤꯌꯣꯀꯣ ꯆꯨꯕꯤ ꯊꯝꯈ꯭ꯔꯕꯅꯦ ꯃꯄꯥꯟꯅ ꯅꯪꯗꯣ ꯏꯃꯥꯟꯅꯕꯤ ꯈꯣꯏꯗ ꯆꯠꯁꯦꯔꯅ ꯑꯁ ꯑꯩꯒ ꯆꯄꯥꯎꯁꯨ ꯆꯣꯠꯂꯦ
ꯀꯔꯤꯍꯥꯏꯕꯅꯣ
ꯕꯣꯜ ꯌꯦꯡꯕ ꯆꯠꯄꯅꯤꯅ ꯏꯃꯗꯕꯤ ꯍꯣꯏꯗ ꯆꯠꯅꯤꯗꯥ ꯍꯧꯖꯤꯛ
ꯃꯥꯖꯦ ꯑꯣꯐ ꯇꯧꯕꯤꯌꯣ ꯑꯅꯤꯕꯨ ꯁꯄꯣꯠ ꯇꯧꯅꯤ
ꯈꯪꯗꯦꯗ ꯌꯦꯡꯉꯒ ꯈꯪꯅꯤ
ꯁꯤꯗꯤ ꯌꯦꯡꯅꯤꯡꯗꯅ ꯑꯗꯨꯝ
ꯖꯄꯥꯟꯒ ꯕ꯭ꯔꯥꯖꯤꯜꯅꯤꯅ
ꯄꯥꯟꯒꯤꯗꯨ ꯐꯖꯩ ꯍꯥꯏꯀꯣ
ꯍꯣꯏ ꯐꯖꯩꯌꯦ ꯍꯥꯏꯌꯦ
ꯑꯩꯗꯤꯞ ꯌꯥꯝꯕ ꯌꯥꯗ꯭ꯔꯦꯅꯦꯁꯤ
ꯇꯨꯎꯝ ꯐꯣꯟꯗ ꯌꯦꯡꯒꯦ ꯇꯧꯕꯥꯅꯦ ꯑꯩꯁꯨ
ꯍꯥ
ꯑꯁ ꯆꯤꯡ ꯆꯤꯡ ꯀꯥꯕꯅꯤꯅ ꯑꯁ ꯇꯨꯝ ꯅꯤꯡꯕ ꯍꯧꯔꯦ
ꯁꯤꯁꯨ ꯑꯃꯨꯛ ꯀꯥꯕ꯭ꯔꯣ
ꯇꯥꯌꯦ ꯍꯣꯏ ꯆꯤꯡ ꯑꯃꯔꯣꯝꯗ ꯆꯠꯄ ꯎꯝ
ꯏꯁ ꯆꯤꯡꯗꯣ ꯌꯥꯝ ꯀꯥꯒꯅꯨꯍꯦꯛ ꯏꯔꯥꯡꯅ ꯐꯠꯇꯕꯒ
ꯑꯁ ꯁꯤꯗꯥꯗꯤ ꯀ꯭ꯔꯤꯁꯨ ꯇꯧꯔꯣꯏꯗ
ꯏꯁ ꯀꯤꯗ꯭ꯔꯣ
ꯁꯤꯗꯗꯤ ꯀꯔꯤꯁꯨ ꯇꯧꯕ ꯉꯝꯗꯦꯗ ꯃꯣꯏ
ꯂꯥꯛꯑꯗꯤ
ꯂꯥꯛꯄꯁꯨ ꯉꯝꯃꯣꯏꯗ
ꯏꯁ ꯍꯥꯏꯕ ꯉꯝꯗꯦꯍꯦ
ꯍꯨꯝ ꯒ꯭ꯌꯥꯟ ꯇꯥꯔꯣꯏ ꯃꯣꯏ ꯍꯣꯏꯒꯤ ꯃꯤꯁꯨ ꯂꯥꯛꯄ ꯌꯥ ꯋꯥꯑꯦꯅ ꯍꯟꯗꯥꯛꯇꯤ ꯑꯁꯤꯗ ꯏꯁꯀꯣꯔ ꯄꯤꯔꯥꯁꯨ ꯑꯗꯨꯝ ꯂꯥꯛꯄꯗꯣ ꯋꯥꯏꯑꯅ ꯑꯗꯨꯒꯤ ꯅꯣꯏ ꯑꯉꯥꯡꯗꯨ ꯇꯨꯝꯈ꯭ꯔꯕ꯭ꯔꯣ
ꯑ ꯍꯧꯖꯤꯛꯇꯤ ꯇꯨꯝꯈ꯭ꯔꯦ
ꯑꯣ
ꯅꯍꯥꯟ ꯐꯣꯟ ꯄꯥꯏꯗꯅ ꯏꯁ ꯌꯥꯗ꯭ꯦ
ꯑꯣ ꯑꯁ ꯐꯣꯟꯒ ꯄꯥꯏꯕ ꯍꯈ꯭ꯔꯦꯀꯣ ꯑꯉꯥꯡꯁꯤꯡꯁꯦ
ꯏꯁ ꯐꯣꯟ ꯄꯥꯏꯗ꯭ꯔꯗꯤ ꯅꯤꯉꯥꯏ
ꯎꯝ
ꯐꯣꯟ ꯄꯥꯏꯔꯗꯤ ꯑꯗꯨꯝ ꯐꯔꯦ
ꯎꯝ ꯂꯤꯕꯥꯝꯉ ꯑꯥꯈꯣꯏꯒꯤ ꯊꯝꯈꯥꯑꯣ
ꯕꯣꯜ ꯑꯥ ꯑꯩ ꯑꯉꯥꯡ ꯂꯩꯔꯗꯤ ꯐꯣꯟ ꯁꯨꯄꯥꯏ ꯄꯥꯏꯍꯜꯂꯔꯣꯏꯅ ꯍꯥꯏꯔꯤꯗꯣ
ꯎꯝ
ꯉꯝꯗꯦꯅꯦ
ꯎꯍꯨꯝ
ꯃꯤ ꯂꯣꯏ ꯇꯧꯅꯕ ꯉꯥꯛꯇ ꯑꯣꯏꯕꯥ ꯍꯜꯂꯔꯣꯏ ꯈꯜꯂꯁꯨ ꯀꯞꯅꯤꯅ ꯀꯣ
ꯑꯣ
ꯄꯥꯏꯍꯟꯗꯗꯤ ꯑꯩꯈꯣꯏꯁꯨ ꯈꯔ ꯃꯇꯝ ꯄꯣꯊꯥꯕ ꯐꯪꯕꯥꯅꯤꯅ ꯑꯗꯨꯝ ꯄꯥꯏꯍꯜꯂꯦ
ꯇꯨꯕꯤꯔꯁꯨ ꯇꯧꯔꯛꯄ ꯌꯥꯏꯌꯦ
ꯑ
ꯅ
ꯑꯩ ꯁꯣꯛꯁꯪ ꯁꯪꯗꯦ ꯑꯩꯁꯦ ꯑꯁ ꯁꯪꯕ ꯀꯥꯟꯗ ꯐꯣꯟ ꯑꯃꯨꯛ ꯂꯩꯇ꯭ꯔꯦ
ꯀꯨ
ꯁ꯭ꯀꯨꯜꯗ ꯆꯠ ꯍꯧꯗꯕꯅꯦꯅ ꯌꯨꯝꯗ ꯑꯗꯨꯝ ꯂꯩꯕꯅꯦꯅ ꯑꯩ ꯁꯪꯕ ꯀꯥꯟꯗ ꯁꯤ ꯋꯥꯪꯅ ꯐꯣꯟ ꯑꯗꯨ ꯑꯃꯨꯛ ꯄꯥꯏꯈ꯭ꯔꯦ ꯃꯥꯅ
ꯅꯣꯏ ꯑꯅꯤꯁꯨ ꯑꯃ ꯑꯃ ꯂꯥꯎꯈ꯭ꯔꯣꯗ
ꯂꯧꯒꯦ ꯈꯟꯕꯅꯦ ꯍꯣꯏ ꯑꯩꯁꯨ ꯂꯧꯔꯨꯁꯤꯔꯥꯅ ꯈꯜꯂꯤ
ꯣ ꯍꯟꯗꯛꯁꯦ ꯃꯔꯛ ꯃꯔꯛꯇ ꯊꯩꯂꯦꯛꯄꯨ ꯎꯏꯅꯦ
ꯑꯁꯦꯡꯕ꯭ꯔꯣ
ꯎꯝ ꯎꯝ ꯂꯥꯛ ꯌꯦꯛꯑꯦ ꯅꯍꯥꯟꯗꯣ ꯑꯩꯉꯣꯟꯗ ꯇꯦꯛꯁ ꯇꯧꯔꯛꯄ
ꯎꯝ
ꯅꯪ ꯌꯨꯝꯗ ꯂꯩꯕ꯭ꯔꯥ ꯁꯤꯗ ꯂꯩꯕ꯭ꯔꯥꯅ ꯑꯩꯁꯨ ꯏꯝꯐꯥꯜꯗ ꯂꯩ ꯑꯦ ꯃꯥꯒꯤ ꯃꯌꯥꯝꯕꯗꯣ ꯁꯤꯗ ꯂꯩꯕꯅꯦꯕ
ꯎꯝ
ꯑꯗꯨꯒꯤ ꯑꯦꯛꯖꯥꯝꯒꯨꯝꯕ ꯊꯥꯅꯤꯡꯉꯥꯏ ꯃꯥꯜꯂꯦ ꯈꯪꯗꯦ
ꯑꯝ
ꯀꯔꯤꯁꯨ ꯇꯧꯗꯦ ꯑꯗꯨꯝ ꯍꯥꯏꯕꯅꯦ ꯋꯥꯔꯤꯕꯨ ꯑꯗꯨꯝ ꯂꯤꯕꯅꯦ
ꯑꯗꯨ ꯑꯩ ꯍꯥꯏꯕꯗꯤꯅꯦ ꯑꯩꯁꯨ ꯈ꯭ꯔꯤꯁꯃꯥꯁ ꯃꯃꯥꯡꯗꯔ ꯎ ꯎꯕꯒꯨꯝ ꯇꯧꯋꯦ ꯑꯃꯔꯛ
ꯎꯝ ꯑꯁ ꯀꯣꯝꯄ꯭ꯂꯦꯛꯁꯥꯟꯁꯨ ꯌꯥꯝ ꯉꯧꯊꯣꯛꯈ꯭ꯔꯦ ꯋꯥꯡꯁꯨ ꯋꯥꯡꯈ꯭ꯔꯦ
ꯑ ꯅꯨꯡꯉꯥꯏꯅ ꯇꯧꯕꯒꯨꯝ ꯑꯣꯏꯋꯦ ꯃꯤꯂꯦꯟ ꯍꯣꯏꯒ ꯎ ꯎ
ꯎꯝ ꯋꯥꯁꯨ ꯋꯥꯡꯈ꯭ꯔꯥꯕꯅꯦ ꯃꯥꯗꯣ ꯈꯣꯡꯎꯞꯀꯨꯝꯕ ꯍꯥꯞꯔꯗꯤ ꯁꯦꯁ ꯇꯧꯔꯣ ꯑꯗꯨꯝ ꯂꯤꯕꯅꯤꯗ
ꯑꯩ ꯊꯥꯖꯗꯦꯕꯣ ꯅꯪꯉꯣꯟꯗ
ꯑꯦ ꯈꯪꯗꯦ ꯈꯣꯢꯗꯤ ꯋꯥꯔꯤ ꯑꯃꯨꯛ ꯂꯤꯔꯣꯏ ꯑꯗꯨꯗꯤ ꯅꯪꯉꯣꯟꯗ
ꯐꯒꯤ ꯇꯧꯕꯅꯦꯗ ꯁꯤ ꯅꯤꯡꯕꯥꯝꯗꯨꯁꯨ ꯑꯁꯤꯗ ꯑꯗꯨꯝ ꯂꯩꯔꯦ ꯍꯥꯏꯅꯦ
ꯂꯥꯏꯕ ꯃꯥꯜꯦ ꯍꯣꯢ ꯃꯣꯏꯗꯣ
ꯑꯗꯨꯃꯥꯏ ꯇꯥꯏ ꯑꯗꯨꯒ ꯇꯧꯔꯒ ꯂꯩꯔꯦ ꯍꯥꯏꯕ꯭ꯔꯣ
ꯑꯁꯦꯡꯕꯒꯦꯔꯣ
ꯑꯁꯦꯡꯕꯒꯤ ꯅꯠꯇ꯭ꯔꯣ
ꯈꯪꯗꯦ ꯑꯩꯗꯤ ꯇꯥꯗꯦꯅ ꯑꯗꯨꯒꯨꯝꯕ ꯋꯥꯔꯤꯗꯤ
ꯃꯄꯥꯟꯗ ꯃꯥ ꯆꯠꯕ ꯃꯥꯜꯂꯦ ꯀꯣ
ꯀꯔꯤꯕ
ꯃꯄꯥꯟꯗ
ꯃꯄꯥꯟꯗ ꯂꯩꯕ ꯃꯥꯜꯂꯦ ꯍꯣꯏ
ꯍꯣꯏ ꯆꯠꯄꯗ ꯇꯧꯕ ꯃꯥꯜꯂꯦ
ꯃꯥꯒꯤ ꯀꯔꯤꯅꯣ ꯑꯩ ꯃꯤ ꯑꯃꯒꯤ ꯏꯁꯇꯦꯇꯥꯁꯇꯣ ꯎꯕꯗ ꯉꯁꯤ ꯐꯨꯜꯂꯣꯕꯂ꯭ꯔꯁꯤ ꯍꯥꯞꯄ꯭ꯔꯒ
ꯑꯗꯨꯃꯥꯏ ꯑꯃꯨꯛ ꯑꯣꯏꯕ꯭ꯔꯣ ꯗꯤꯂꯤꯁꯤꯁ ꯑꯣꯏꯔꯗꯤ ꯏꯁ ꯗꯤꯂꯤꯁꯤꯁ ꯑꯣꯏꯔꯁꯨ ꯁꯨꯝꯃꯥꯏ ꯆꯠꯄꯗꯤ ꯌꯥꯏꯅ ꯈꯔ ꯈꯔꯕꯨꯗꯤ ꯑꯩ ꯗꯨꯒ ꯍꯥꯏꯒꯦ ꯇꯧꯕꯗꯣ ꯏꯅꯥꯎ ꯅꯨꯄꯥ ꯀꯣ ꯑꯃ ꯎꯝ ꯑꯈꯣꯏ ꯇꯥꯕ꯭ꯔꯣ
ꯍꯣꯏ ꯅꯪꯒꯤ ꯈꯣꯟꯖꯦꯜꯁꯦ ꯐꯖꯅ ꯇꯥꯗꯦꯅꯦ ꯑꯗꯨꯒꯤꯅꯦ
ꯑꯩꯒꯤꯔ ꯅꯦꯠꯋꯥꯔꯛ ꯐꯠꯇꯕꯒꯤꯔꯥ
ꯑꯗꯨꯒꯤꯔ ꯈꯪꯗꯦ
ꯑꯩ ꯍꯥꯏꯕꯗꯤꯅꯦ ꯏꯅꯥꯎꯅꯨꯄꯥ ꯑꯃ ꯍꯥꯏꯄꯤꯁ ꯍꯦꯟ ꯂꯩꯕꯗꯣ ꯈꯪꯕ꯭ꯔꯥ ꯅꯪ ꯑꯈꯣꯏ ꯁ꯭ꯀꯨꯜ ꯃꯥꯟꯅꯕꯗꯣ
ꯍꯣꯏ
ꯑꯗꯨ ꯅꯨꯄꯥꯗꯨꯁꯨꯅꯦ
ꯎꯝ
ꯇꯨꯋꯦꯜꯐ ꯂꯣꯏꯔꯒ ꯃꯄꯥꯟꯗ ꯊꯕꯛ ꯇꯧꯕ ꯆꯠꯄꯅꯦꯕ
ꯎꯝ
ꯆꯠꯂꯒ ꯎꯝ ꯀꯦꯅꯤꯗꯣ ꯃꯄꯥꯟꯗ ꯂꯩꯕꯁꯦ ꯎꯝ ꯈꯔ ꯃꯤ ꯈꯔꯒꯤꯗꯤ ꯐꯠꯇꯕ ꯃꯥꯜꯂꯦ
ꯑꯣ ꯏꯁꯤꯡꯒꯨꯝꯕ ꯆꯥꯛ ꯏꯟꯁꯥꯡꯒꯨꯝꯕꯗ ꯇꯣꯉꯥꯟꯒꯅꯤꯅꯀꯣ ꯎꯝ
ꯀꯤꯅꯤꯗꯨ ꯌꯥꯗꯕꯒꯤ
ꯎꯝ
ꯏꯁꯩ ꯑꯝꯃꯒ ꯑꯃꯨꯛ ꯑꯗꯨꯝ ꯍꯜꯂꯛꯑꯦ
ꯐꯦꯜꯗꯤ ꯅꯠꯇꯦꯅ ꯑꯗꯨ
ꯑ ꯐꯦꯜꯅ ꯐꯦꯜ ꯑꯣꯏꯌꯦꯅꯗꯤ ꯍꯥꯏꯕꯒꯨꯝ ꯇꯧꯋꯦ ꯑꯃ ꯐꯦꯜ ꯑꯣꯏꯌꯦ ꯍꯥꯏꯕꯒꯨꯝ ꯇꯧꯋꯦ
ꯑꯣ ꯑꯁ ꯅꯨꯡꯉꯥꯏꯇꯦꯀꯣ ꯑꯈꯣꯏꯒꯤ ꯀꯔꯤ ꯀꯔꯤꯅꯣ ꯆꯥꯕꯒꯤꯁꯨ ꯑꯣꯏꯔꯝꯅꯤ
ꯎꯝ ꯑꯗꯨ ꯑꯩꯁꯨ ꯑꯗꯨ ꯋꯔꯤꯗꯨꯒꯤ ꯑꯝ ꯊꯔ꯭ꯤꯕꯨꯟꯗꯤ ꯅꯤꯁꯥ ꯀꯔꯤ ꯀꯥꯔꯁꯨ ꯆꯥꯕ ꯅꯠꯇꯦ
ꯍꯣꯏ
ꯊꯥꯖꯗꯕꯅꯦꯕ ꯑꯗꯨꯕꯨ
ꯑ
ꯏꯅꯥꯎ ꯅꯨꯄꯥꯗꯨꯁꯨ ꯑꯃ ꯀꯔꯤꯁꯨ ꯆꯥꯗꯦꯕ ꯌꯨꯁꯨ ꯊꯛꯇꯦꯕ ꯑꯗꯨꯒꯤ ꯑꯗꯨ ꯈꯜꯂꯒ ꯅꯤꯁꯥ ꯆꯠ ꯑ ꯆꯥꯗꯕꯁꯦ ꯈꯔ ꯍꯣꯏ ꯍꯥꯏꯕꯗꯤ ꯅꯤꯁꯥꯗꯨ ꯐꯥꯏꯌꯦ ꯍꯥꯏꯕꯗꯨ ꯅꯠꯇꯕ
ꯑ
ꯆꯥꯗꯕꯁꯤꯡꯅ ꯍꯦꯟꯅ ꯅꯥꯕꯒꯨꯝ ꯇꯧꯋꯤꯀꯣ
ꯍꯣꯏ ꯑꯗꯨꯅꯦ ꯃꯤ ꯐꯥꯕꯁꯤꯡꯅ ꯑꯗꯨꯃꯥꯏ ꯇꯧꯋꯦ ꯒ꯭ꯌꯥꯟ ꯇꯥꯥꯗꯦꯗ
ꯏꯆꯦ ꯑꯃ ꯑ ꯁ ꯁꯥꯃꯗꯨꯁꯨ ꯏꯝꯐꯥꯜ ꯑ ꯑꯥ ꯀꯨꯝꯈꯤꯕꯅꯦ
ꯀꯔꯤ ꯃꯥꯥꯁꯨ ꯇꯧꯕ꯭ꯔꯥ ꯀꯤꯐꯦꯒꯤ
ꯑꯣ ꯑꯣꯄꯔꯦꯁꯟ ꯇꯧꯋꯦꯅ ꯂꯩꯈ꯭ꯔꯕꯅꯦ ꯃꯥꯗꯤ
ꯑꯣ ꯇ꯭ꯔꯥꯟꯁ ꯄ꯭ꯂꯥꯟ ꯇꯧꯅꯤꯡꯉꯥꯏꯔ
ꯍꯟꯇꯛꯀꯤꯅꯤꯒꯤ ꯅꯠꯇꯕ
ꯑꯣ ꯑꯣ
ꯃꯇꯨꯝ ꯂꯩꯌꯦꯅ ꯂꯧꯊꯣꯛꯈ꯭ꯔꯅꯤꯅꯒꯨꯝ ꯍꯥꯏꯌꯦ
ꯑꯣ
ꯑꯁꯤ ꯍꯣꯁꯄꯤꯇꯥꯜꯗ ꯑꯦꯗꯃꯤꯠ ꯇꯧꯔꯒ ꯂꯩꯔꯛꯑꯦ
ꯀꯅ ꯀꯥꯏꯗꯦꯗ
ꯑꯣꯅꯤ ꯑꯩꯁꯨ ꯂꯧꯊꯣꯛꯈ꯭ꯔꯁꯤꯔꯅ ꯈꯜꯂꯤꯅꯦ ꯏꯁ
ꯂꯧꯊꯣꯛꯇꯤ ꯂꯧꯊꯣꯛꯇ꯭ꯔꯔꯤꯦꯅ ꯅꯪꯒꯤꯗꯣ
ꯎꯝ ꯂꯧꯊꯣꯛꯈ꯭ꯔꯁꯤꯔꯥꯅ ꯈꯜꯂꯤꯅꯦ ꯑꯗꯨꯝ ꯅꯥꯏꯌꯦꯕ
ꯨ ꯍꯥ ꯌꯥꯏ ꯑꯉꯥꯡꯗꯤ ꯑꯃꯨꯛ ꯂꯥꯏꯕ ꯌꯥꯒꯗ꯭ꯔꯥ ꯍꯥꯏꯕ꯭ꯔꯥ ꯃꯣꯏꯗꯣ
ꯈꯪꯗ꯭ꯔꯦꯗ ꯆꯍꯤ ꯑꯃꯗꯤ ꯁꯨꯛ ꯂꯩ ꯂꯩꯕ ꯌꯥꯗꯦ ꯍꯥꯏ ꯑꯗꯨꯒ ꯑꯃꯨꯛ ꯌꯦꯡꯁꯦ ꯍꯥꯏꯕꯅꯦꯕꯀꯣ ꯑꯗꯨ ꯈꯪꯗꯦꯗ ꯑꯩꯁꯦ ꯂꯩꯕ ꯌꯥꯗꯧ ꯃꯥꯟꯗꯦꯗ
ꯀꯔꯤ ꯀꯔꯤꯒꯨꯝꯕ ꯅꯥꯕ꯭ꯔ
ꯏ ꯁꯦ ꯅꯥꯏꯌꯦ ꯀꯨꯏꯅ ꯂꯦꯞꯄꯁꯨ ꯉꯝꯗꯦ ꯑꯗꯨꯒ ꯄꯣꯠ ꯂꯨꯝꯕꯒꯨꯝꯕꯁꯨ ꯊꯥꯡꯕ ꯌꯥꯗꯦ
ꯎꯝ
ꯑ ꯆꯥꯅꯤꯡ ꯊꯧꯅꯤꯡꯕꯁꯨ ꯊꯣꯛꯇꯦ ꯑꯗꯨꯝ ꯋꯦꯠ ꯂꯣꯁ ꯇꯣ ꯑꯗꯨꯝ ꯇꯧꯔ ꯂꯩꯔꯦ
ꯑꯣ
ꯍꯥꯏꯗꯤ ꯅꯥꯕꯃꯛꯇꯤ ꯅꯠꯇꯕ ꯑꯗꯨꯕꯨ ꯊꯕꯛꯁꯨ ꯁꯨꯃꯥꯏ ꯑꯃꯨꯛ ꯁꯨꯕ ꯉꯝꯗꯕ ꯑꯗꯨꯔ
ꯅꯥꯕꯨꯗꯤ ꯑꯗꯨꯝ ꯂꯩꯇꯦꯀꯣ ꯑꯗꯨꯣ ꯑꯗꯨꯕꯨꯗꯤ
ꯁꯤ ꯕꯦꯛ ꯄꯦꯟꯗꯤ ꯌꯥꯝ ꯇꯧꯕꯅꯦꯍꯦ ꯑꯗꯨꯒ ꯕꯦꯜꯕꯤꯛ ꯑꯣꯏꯒꯤ ꯃꯈꯥꯗꯣ ꯊꯣꯛꯀꯗꯕꯒꯨꯝ ꯁꯨꯃꯥꯏꯅ ꯇꯧꯕꯅꯤ
ꯑꯣ
ꯍꯥꯏꯕꯗꯤ ꯅꯥꯔꯒ ꯐꯃꯨꯡꯗ ꯇꯨꯝꯕꯒꯤꯗꯤ ꯅꯠꯇꯕ ꯑꯗꯨꯒ ꯃꯤꯒꯨꯝꯅ ꯆꯠꯄ ꯊꯕꯛ ꯇꯧꯕꯁꯨ ꯉꯝꯗꯕ
ꯑꯩꯈꯣꯏ ꯁ꯭ꯀꯨꯜ ꯀꯥꯕ ꯃꯇꯝꯗꯅ ꯑꯗꯨꯝ ꯈꯔ ꯈꯔꯗꯤ ꯅꯥꯕ ꯃꯥꯜꯂꯦꯀꯣ
ꯎꯝ
ꯌꯥꯝ ꯀ꯭ꯔꯤꯒꯨꯝꯕ ꯆꯠꯂꯗꯤ ꯀꯔꯤꯒꯤꯅꯣ ꯀꯔꯤ ꯀꯔꯤꯅꯣ ꯌꯥꯝ ꯍꯥꯏꯕꯅꯦꯕ ꯑꯉꯥꯡꯗꯣ
ꯎꯝ ꯑꯗꯨꯒ ꯄꯣꯛꯁꯨ ꯅꯥꯕꯅꯦꯀꯣ
ꯎꯝ
ꯪ ꯐꯠꯇꯕ ꯐꯠꯇꯕ ꯉꯥꯛꯇ ꯑꯃꯨꯛ ꯇꯧꯔꯒꯦ ꯑꯃꯨꯛ ꯇꯧꯔꯒꯦ